ꯀꯔꯤ ꯇꯧꯕꯔꯣ
ꯀ꯭ꯔꯤ ꯇꯧꯁꯤꯔꯣ
ꯍꯤ ꯍꯤ
ꯀꯥꯔꯤ ꯇꯧꯁꯤꯔꯥ ꯍꯥꯏꯕꯤꯌꯣ
ꯈꯪꯗꯦ ꯀꯔꯤ ꯇꯧꯁꯤꯔꯥ ꯅꯪ ꯍꯥꯏꯌꯣ
ꯔꯣ ꯑꯩꯗꯤ ꯈꯪꯗ꯭ꯔꯦ ꯅꯪꯅ ꯀꯔꯤ ꯇꯧꯁꯤꯔꯣ ꯍꯥꯏꯔꯛꯑꯦ ꯑꯩꯗꯤ ꯀꯔꯤꯁꯨ ꯇꯧꯔꯣꯏ
ꯋꯥꯔꯤꯔꯒꯤꯁꯁꯦ
ꯁꯥꯁꯦ- ꯁꯥꯁꯦ
ꯀꯔꯝꯕ ꯋꯥꯔꯤ ꯁꯥꯁꯤꯔ
ꯅꯪ ꯀꯅꯥꯅꯣ
ꯑꯩꯔꯣ ꯃꯤꯅꯦ-ꯃꯤ-ꯃꯤ
ꯆꯥꯛ ꯆꯥꯔꯥꯕꯣ
ꯁꯥꯗꯔꯤ ꯑꯁ ꯏꯟꯁꯥꯡ ꯊꯣꯡꯕ ꯂꯣꯏꯗ꯭ꯔꯤꯌꯦ
ꯑꯣ ꯀꯔꯤ ꯍꯤꯟꯖꯥꯡꯅꯣ
ꯐ ꯁꯤ ꯁꯤꯁꯤ ꯎꯁꯣꯏ ꯎꯁꯣꯏ ꯎꯁꯣꯏ
ꯎꯁꯣꯏ ꯀꯩꯅꯣ ꯉꯁꯥꯏꯗꯨ ꯉꯁꯥꯏꯒꯤꯗꯨꯔꯣꯅ
ꯅꯠꯇꯦ ꯁꯤ ꯅꯑꯍꯥꯟꯕꯅꯤ
ꯀꯔꯤꯔꯣꯅꯦ ꯑꯩ ꯀꯣꯛ ꯉꯥꯎꯋꯦ
ꯉꯥꯎꯕꯗꯣ ꯉꯥꯎꯕ ꯇꯧꯕ꯭ꯔꯣ
ꯉꯁꯥꯏꯁꯨ ꯎꯁꯣꯏ ꯊꯣꯡꯕ ꯑꯃ ꯍꯥꯏꯔꯛꯄꯀꯣ ꯑꯩꯅ ꯋꯥꯔꯤ
ꯎꯝ ꯎꯁꯣꯏ ꯃꯇꯝꯅꯤꯅ
ꯎꯝ
ꯅꯪꯗꯤ ꯀꯒꯥꯔꯤ ꯏ ꯁꯥꯥꯡ
ꯑꯦꯗꯤ ꯆꯥꯛ ꯊꯣꯡꯗ꯭ꯔꯤ
ꯊꯦꯡꯉꯦ ꯇꯣꯡꯉꯣ ꯍꯣꯡꯕ ꯍꯩꯕ꯭ꯔꯣ
ꯀꯩꯪ ꯍꯥꯏꯕ
ꯊꯣꯡꯕꯗꯤ ꯍꯩꯕ꯭ꯔꯣ
ꯑꯝ ꯍꯩꯌꯦ
ꯀꯥꯔꯤ ꯌꯦꯟꯁꯥꯡ ꯍꯩꯕ꯭ꯔꯣ ꯅꯪꯅꯥ
ꯌꯦꯠ ꯅꯪꯅ ꯌꯥꯝ ꯐꯩꯕꯩ ꯆꯥꯡꯗꯨ ꯍꯥꯏꯅꯦ
ꯑꯩꯅ ꯌꯥꯝ ꯍꯩꯕ ꯏꯟꯖꯥꯡꯔꯣ
ꯎꯝ
ꯑꯩꯅ ꯌꯥꯝ ꯍꯩꯕ ꯏꯟꯖꯥꯡꯁꯦ ꯂꯣꯏꯅ ꯍꯩꯗ ꯑꯈꯣꯏꯗꯤ
ꯑꯁ ꯑꯩ ꯊꯖꯥꯗꯤꯍꯦ
ꯀꯩꯒꯤ ꯊꯥꯖꯗꯕ꯭ꯔꯣ
ꯍꯩꯇ꯭ꯔꯗꯤ ꯇꯥꯛꯄꯤ ꯍꯥꯏꯕꯅꯤꯗ ꯅꯪꯅ ꯍꯩꯇꯕ ꯏꯟꯁꯥꯡꯗꯣ
ꯍꯥꯥ ꯀꯥꯔꯤ ꯍꯥꯏꯕ ꯍꯧꯖꯤꯛꯀꯤꯗꯣ ꯎꯝ ꯌꯥꯔꯦꯗ ꯅꯪꯉꯣꯟꯗꯒꯤ ꯍꯦꯟꯅ ꯍꯩꯩꯅ ꯑꯩꯅ
ꯏꯁ
ꯅꯉꯣꯟꯗꯤ ꯌꯥꯝ ꯍꯩꯕ ꯃꯤꯅꯦ
ꯅꯪꯒꯤ ꯈꯣꯟꯖꯦꯟ ꯈꯪꯒꯨꯝ ꯇꯧꯋꯦ ꯑꯩ
ꯈꯪꯕꯅꯦ ꯈꯪꯕꯅꯦ ꯅꯪ ꯍꯧꯖꯤꯛ ꯈꯪꯉꯛꯑꯅꯤ ꯂꯣꯏꯅ ꯉꯁꯥꯏꯗꯤ ꯈꯪꯗꯕ꯭ꯔꯥ ꯑꯣꯔꯖꯤꯛ ꯈꯛꯇ ꯈꯪꯕ꯭ꯔꯥ
ꯍꯧꯖꯤꯛ ꯍꯛꯇ ꯈꯪꯔꯦ ꯑꯩ ꯐꯣꯟ ꯇꯨꯁꯨꯟꯠꯇꯦ
ꯀꯅꯥ ꯑꯗꯨꯗꯤ
ꯃꯥꯅꯥ ꯃꯅꯤꯄꯨꯔꯤ ꯌꯥꯝ ꯍꯩꯇꯦ ꯍꯥꯏꯕꯒꯤꯀꯣ ꯇꯩꯂꯣꯟ ꯉꯥꯡꯕ ꯌꯥꯝ ꯍꯩꯇꯦ ꯍꯥꯏꯕꯒꯤ
ꯑꯁ ꯅꯨꯡꯉꯥꯏꯇꯦꯗ
ꯑꯩꯅ ꯍꯧꯔꯛꯄꯅꯦ
ꯅꯣꯏꯗꯤ ꯕꯣꯜ ꯌꯦꯡꯒꯗ꯭ꯔꯣ ꯍꯣꯔꯦꯟ
ꯌꯦꯡꯒꯅꯤ ꯑꯩꯒꯤ ꯀꯟꯇ꯭ꯔꯤ ꯂꯩ ꯅꯪꯁꯤ ꯑꯥꯔꯖꯦꯟꯇꯤꯅꯥ
ꯃꯦꯁꯤꯔꯣ
ꯍꯣꯏꯅꯦ
ꯌꯥꯝ ꯐꯩ ꯀꯣ ꯑꯩꯁꯨꯅꯤ ꯀꯣ
ꯅꯪꯁꯤꯔ ꯑꯦꯁ ꯅꯨꯡꯁꯤꯌꯦꯦ ꯑꯗꯨꯃꯥꯏꯅ ꯇꯧꯔꯤꯗꯤ
ꯎꯝ ꯅꯨꯡꯁꯤꯕꯅꯦ ꯅꯨꯡꯁꯤꯕꯅꯦ ꯑꯩꯈꯣꯏꯗꯤ
ꯅꯪꯒꯤ ꯅꯝꯕꯔ ꯑꯃꯨꯛ ꯂꯧꯒꯦ ꯀꯣ ꯉꯁꯤ ꯌꯥꯕ꯭ꯔꯣ ꯅꯪꯒꯤ ꯅꯝꯕꯔ ꯂꯧꯒꯦꯕ
ꯉꯌꯣ ꯂꯧꯕꯧꯕꯦ ꯑꯗꯦ
ꯀꯔꯤꯒꯤ
ꯌꯥꯗꯦ ꯑꯗꯨꯃꯥꯏꯅ ꯍꯥꯏꯒꯅꯨ ꯀꯔꯤꯔꯣ ꯅꯪ ꯑꯗꯨꯃꯥꯏꯅ ꯄꯪꯍꯥꯏ ꯍꯥꯏꯌꯦꯅꯦꯀꯣ ꯐꯨꯕꯅꯤꯀꯣ
ꯑꯁ ꯐꯨꯒꯅꯨꯋꯣ ꯑꯩ
ꯀꯥꯔꯤꯒꯤ ꯐꯨꯔꯣꯏꯗꯥꯕ꯭ꯔꯣ ꯀꯞꯄꯁꯨ ꯌꯥꯗꯦ ꯐꯨꯕꯁꯨ ꯐꯨꯒꯅꯤꯅꯦ ꯑꯩꯗꯤ
ꯀ
ꯀꯤꯕ꯭ꯔꯣꯅ ꯆꯍꯤ ꯀꯌꯥ ꯁꯨꯔꯒꯦ
ꯑꯁ ꯑꯩ ꯌꯥꯝ ꯑꯍꯟꯂꯤꯅꯦ
ꯌꯥꯝ ꯑꯥꯍꯜꯂꯣ
ꯀꯨꯟ ꯀꯨꯟꯇꯔꯦꯠ ꯀꯨꯟꯇꯔꯦꯠ ꯍꯥꯏ꯭ꯔꯥ
ꯑꯗꯨꯗꯤ ꯌꯥꯝ ꯑꯍꯟꯅꯤꯅꯦ ꯑꯩꯉꯣꯟꯗꯒꯤ ꯆꯍꯤ ꯑꯅꯤ ꯍꯜꯂꯦ
ꯑꯅꯤ ꯏꯁ ꯑꯗꯨ ꯌꯥꯏꯅꯣ
ꯑꯦ ꯌꯥꯝ ꯍꯜꯂꯦꯗ ꯅꯪ
ꯍꯣꯔꯦꯟ ꯏꯕꯥꯅꯤ ꯁꯞꯄꯣꯔꯠ ꯇꯧꯃꯤꯟꯅꯁꯦꯕ ꯃꯤꯁꯤꯒ
ꯇꯧꯁꯦ-ꯇꯧꯁꯦ ꯑꯩꯁꯨ ꯔꯦꯗꯤ ꯁꯞꯄꯣꯔꯠ ꯇꯧꯒꯗꯕꯅꯦ ꯄꯨꯡ ꯀꯌꯥꯗꯅꯣ ꯄꯨꯡ ꯅꯤꯄꯥꯜ ꯃꯥꯄꯜ ꯃꯈꯥꯏꯗꯥꯔꯣ ꯌꯥꯏꯅꯦ ꯅꯪꯗꯤ ꯀꯥꯏꯗ ꯂꯩꯕ ꯆꯤꯡꯗ ꯂꯩꯕ꯭ꯔꯥ ꯇꯝꯄꯥꯛꯇ ꯂꯩꯕ꯭ꯔꯥ
ꯑꯗꯤ ꯁꯤꯒꯅꯜ ꯑꯕꯅꯦ
ꯎꯝ ꯀꯩꯒꯤ ꯆꯤꯡꯒ ꯂꯩꯕ꯭ꯔꯣ
ꯆꯤꯡꯗ ꯂꯩꯕ ꯅꯨꯡꯉꯥꯏꯌꯦ
ꯏꯪꯗꯅ ꯂꯩꯕ ꯅꯨꯡꯉꯥꯏꯕꯅꯦꯗ
ꯎ ꯅꯨꯡꯁꯤꯠꯁꯨꯁꯨ ꯅꯨꯡꯉꯑꯌꯦ
ꯑꯥ ꯑꯗꯨꯒ ꯏꯪꯗ꯭ꯔꯣ ꯏꯪꯗ꯭ꯔꯗꯤ ꯏꯪꯕꯅꯦꯗꯤ ꯌꯥꯝ ꯊꯥꯗꯕꯅꯦ
ꯏꯪ ꯏꯪꯂꯤꯗ ꯑꯩꯈꯣꯏ ꯂꯣꯝꯗꯗꯤ ꯁꯥꯏꯗ
ꯎꯝ ꯀꯔꯤꯒꯤ ꯁꯥꯕ꯭ꯔꯣ ꯆꯤꯡꯗ ꯂꯩꯔ ꯁꯥꯕ ꯍꯥꯏꯕ꯭ꯔꯣ
ꯆꯤꯡꯗ ꯌꯥꯝ ꯁꯥꯕ ꯃꯐꯝꯅꯤꯅꯦ ꯑꯩꯅ ꯂꯩꯔꯤꯁꯦ
ꯎ ꯅꯣꯏꯒꯤꯗꯨꯗꯤ ꯐꯩꯅꯦ ꯆꯤꯡꯗ ꯌꯥꯝ ꯆꯥꯕ ꯂꯩꯕ ꯃꯐꯝꯗꯨꯅꯦ ꯎꯝ
ꯅꯈꯣꯏꯗꯤ ꯁꯥꯗꯣꯏꯔꯣ ꯉꯁꯤ
ꯀꯩ ꯍꯥꯏꯕ
ꯁꯥꯗ꯭ꯔꯣ ꯉꯁꯤ
ꯁꯥꯏꯌꯦ ꯁꯥꯏꯌꯦ ꯀꯔꯤ ꯇꯧꯒꯦꯔꯣ ꯁꯥꯔꯁꯨ ꯎꯄꯥꯏ ꯂꯩꯇꯦ
ꯁꯥꯔꯗꯤ ꯑꯦꯁꯤ ꯑꯦꯁꯤꯗ ꯐꯣꯟ ꯇꯧꯁꯅꯦ ꯁꯤ ꯑꯣꯟ ꯇꯧꯕ
ꯍꯜꯂꯝ
ꯎ ꯀꯅꯥ ꯀꯅꯥꯒꯂ ꯏꯗꯤ ꯍꯪ
ꯑꯩꯗꯤ ꯃꯤ ꯌꯥꯝ ꯂꯩꯑ ꯏꯅꯥꯎꯅꯨꯄꯤꯈꯣꯏ ꯌꯥꯝ ꯂꯩꯑ ꯑꯩꯒꯤ ꯀꯀꯥꯒꯤ ꯃꯆꯥꯁꯤꯡ ꯌꯥꯝ ꯂꯩꯑ ꯏꯅꯥꯎ ꯅꯨꯨꯄꯥ ꯁꯨꯝ ꯈꯠꯁꯨ ꯂꯩꯔꯦ
ꯑꯁ ꯃꯤ ꯌꯥꯝꯕꯅꯤꯅ ꯅꯨꯡꯉꯥꯏꯔꯝꯒꯅꯤ
ꯅꯨꯡꯉꯥꯏꯗ ꯃꯤ ꯌꯥꯝꯕꯁꯤꯅ
ꯑꯣ
ꯌꯥꯝ ꯅꯨꯡꯉꯥꯏꯔꯦ ꯑꯩꯈꯣꯏꯒꯤ ꯂꯩꯕꯁꯦ
ꯑꯩꯗꯤ ꯂꯩꯕ ꯅꯨꯡꯉꯥꯏꯇꯦ ꯃꯤꯁꯨ ꯌꯥꯝꯗꯦ
ꯏꯅꯪꯅꯤ ꯀꯅꯥ ꯀꯅꯥ ꯂꯩꯕ꯭ꯔꯣ ꯅꯣꯏ ꯅꯣꯏ ꯏꯃꯨꯡꯒ ꯂꯩꯔꯝꯒꯅꯤꯅ
ꯏꯃꯨꯡ ꯏꯌꯥꯝꯕꯒ ꯑꯩꯒ ꯏꯌꯥꯝꯕꯒ ꯅꯨꯄꯤꯒ ꯑꯍꯨꯝꯒ ꯇꯟ
ꯑꯣ
ꯑꯩꯁꯨ ꯅꯨꯄꯤ ꯑꯃ ꯊꯤꯗꯒꯤꯦ
ꯑꯣ ꯊꯤꯔꯣ ꯊꯔꯣ ꯊꯨꯅ ꯊꯤꯔꯣ ꯀꯣ
ꯊꯤꯕꯗ ꯋꯥꯏꯅꯦ
ꯎ
ꯍꯧꯖꯤꯛ ꯃꯇꯝꯁꯦ ꯅꯨꯄꯤ ꯊꯤꯕ ꯌꯥꯝ ꯋꯥꯏꯑꯕ
ꯎ ꯎ ꯀꯔꯤ ꯍꯥꯏꯕ꯭ꯔꯣ ꯇꯥꯗ꯭ꯔꯦ
ꯅꯨꯄꯤ ꯊꯤꯕ ꯌꯥꯝ ꯋꯥꯏꯑꯕ ꯍꯧꯖꯤꯛ ꯃꯇꯝꯁꯦ
ꯑꯣ ꯅ ꯁꯞ ꯊꯤꯕꯒꯤꯔꯣ
ꯁꯥꯛꯗꯤ ꯑꯗꯨꯝ ꯌꯥꯕꯅꯤꯌꯦ
ꯑꯦ ꯁꯛ ꯐꯖꯔꯗꯤ ꯐꯪꯒꯅꯤ ꯋꯥꯒꯅꯨ
ꯏꯁ ꯑꯃꯗꯣ ꯂꯩꯗꯕꯒꯤ ꯄꯩꯁꯥꯗꯣ ꯂꯩꯗꯕꯒꯤ
ꯑꯥ ꯀꯩꯁꯨ ꯀꯥꯏꯗꯦꯗ ꯇꯥꯜꯂꯣ ꯑꯗꯨꯗꯤ ꯇꯥꯜꯂꯒ ꯂꯣꯏꯅ ꯐꯪꯕꯅꯦ ꯁꯛꯁꯨ ꯐꯖꯒꯗꯕꯅꯤ
ꯌꯥꯝ ꯌꯥꯝꯅ ꯇꯥꯟꯕꯗꯤ ꯉꯝꯗꯦꯅ
ꯑ ꯑꯗꯨꯕꯨꯗꯤ ꯆꯨꯝꯃꯤꯅꯦ ꯑꯗꯨ ꯑꯗꯨꯝ ꯇꯥꯜꯂꯣꯗ ꯉꯝꯒꯅꯤꯗ ꯄꯩꯁꯥ ꯇꯥꯟꯕꯗꯤ ꯋꯥꯕꯅꯦ ꯈꯣꯏꯁꯨ ꯋꯥꯏꯑꯦ ꯍꯧꯖꯤꯛꯇꯤ ꯀꯅꯥ ꯀꯅꯥ ꯂꯩꯕ꯭ꯔꯥ ꯌꯨꯝꯗ ꯂꯩꯕ꯭ꯔꯣ
ꯑꯩꯒꯤ ꯌꯨꯝ ꯃꯊꯛꯇ
ꯑꯁꯤ ꯎꯝ ꯑꯁꯤ ꯊꯣꯡꯒꯤ ꯃꯄꯨ ꯌꯨꯝꯗ
ꯀꯔꯤ ꯍꯥꯏꯕ꯭ꯔꯣ ꯐꯖꯅ ꯇꯥꯗꯦ
ꯑꯩꯅ ꯂꯩꯔꯤꯁꯦ ꯑꯩꯒꯤ ꯌꯨꯝ ꯅꯠꯇꯦꯕ ꯑꯩꯒꯤ ꯌꯨꯝꯗ ꯅꯠꯇꯦꯕ ꯑꯁꯤ ꯐꯣꯟꯒꯤ ꯃꯄꯨꯒꯤ ꯌꯨꯝꯗꯅꯤꯗ
ꯑꯣ ꯁꯤ ꯑꯣ ꯑꯣ ꯑꯣ
ꯁꯤ ꯇꯧꯔꯛꯏꯁꯤ ꯃꯤꯒꯤ ꯐꯣꯟꯅꯦꯕ ꯑꯗꯨ ꯃꯌꯨꯝꯗꯅꯤ
ꯋꯥꯔꯤ ꯁꯥꯟꯅꯗ꯭ꯔꯣ
ꯑꯩꯗꯤ ꯁꯣꯟꯅꯗ꯭ꯔꯦꯗꯨ ꯁꯪꯗ꯭ꯔꯦꯅꯦ
ꯀꯩꯒꯤꯅꯣꯅꯦ ꯊꯕꯛꯁꯨ ꯇꯠꯇ꯭ꯔꯒ ꯅꯪ ꯀꯔꯤ ꯁꯪꯗꯕ꯭ꯔꯥ ꯇꯧꯑꯣꯅꯦ ꯌꯥꯝ ꯀꯥꯟꯅꯕꯅꯤꯅꯦ
ꯀꯅꯩꯌꯦ ꯍꯥꯏ ꯑꯗꯣ ꯇꯧꯕ ꯆꯪꯗ꯭ꯔꯦ
ꯑꯁ ꯀꯥꯟꯅꯩ ꯍꯥꯏ ꯇꯧꯕ ꯁꯪꯗꯦ ꯅꯪ ꯀꯔꯤ ꯅꯨꯡꯗꯥꯡꯗ ꯀꯔꯤ ꯊꯕꯛ ꯂꯩꯕ꯭ꯔꯥ ꯅꯨꯡꯊꯤꯟꯗ ꯀꯔꯤ ꯊꯕꯛ ꯁꯨꯕ꯭ꯔꯣ ꯑꯌꯨꯛꯇ ꯀꯩ ꯊꯕꯛ ꯁꯨꯕ꯭ꯔꯣ
ꯑꯌꯨꯛꯇ ꯂꯧ ꯆꯠꯂꯦ ꯅꯨꯡꯗꯥꯡꯗ ꯋꯥꯕꯒꯤ ꯇꯨꯝꯃꯦ
ꯂꯧ ꯆꯠꯂꯗꯤ ꯋꯥꯒꯅꯤ ꯅꯃꯨꯀ ꯑꯗꯨ ꯑꯣꯏꯁꯨ ꯑꯗꯨꯝ ꯃꯇꯝ ꯂꯩꯕꯗ ꯑꯗꯨꯝ ꯇꯧꯕ ꯌꯥꯏꯅꯦ ꯅꯨꯡꯗꯥꯡꯗ ꯑꯗꯣ ꯑꯃꯨꯛꯀ ꯋꯥꯏꯅꯦ ꯂꯧ ꯆꯠꯄꯅꯤꯅ ꯑꯃꯨꯛꯀ ꯑꯩꯈꯣꯏꯅꯗꯤ ꯂꯧꯗꯤ ꯅꯠꯇ꯭ꯔꯒ ꯂꯧꯗꯤ ꯆꯠꯇꯦ ꯑꯗꯨ ꯑꯣꯏꯔꯁꯨ ꯊꯕꯛꯇꯤ ꯆꯠꯄ
ꯎꯝ
ꯑꯗꯨꯒꯤ ꯑꯩꯈꯣꯏꯁꯨ ꯋꯥꯕꯨꯗꯤ ꯌꯥꯏ ꯋꯥꯏꯑꯦ ꯑꯗꯨꯕꯨ ꯕꯣꯜ ꯑꯗꯨꯝ ꯌꯦꯡꯅꯤꯡꯕꯅꯤꯅꯀꯣ ꯑꯗꯨꯝ ꯕꯣꯜ ꯉꯥꯏꯕ ꯑꯣꯏꯅ ꯋꯥꯔꯤ ꯁꯥꯟꯅꯕ ꯑꯁꯤꯒꯨꯝꯕ ꯑꯣꯏꯔꯦ
ꯑꯩꯁꯨ ꯌꯦꯡꯅꯤꯡꯉꯦ ꯉꯁꯤꯗꯤ ꯉꯁꯤꯗꯤ ꯌꯥꯝꯖꯨ ꯊꯦꯡꯕ ꯅꯠꯇꯦꯅ
ꯑꯣ ꯉꯗꯤ ꯉꯜꯂꯦ ꯑꯗꯨꯒꯤ ꯅꯨꯡꯉꯥꯏꯒꯅꯤ
ꯎꯝ ꯉꯥꯏꯒꯦ
ꯑꯗꯨ ꯉꯔꯥꯡꯁꯨ ꯌꯦꯡꯉꯦ ꯑꯗꯨ ꯑꯩ ꯍꯥꯐ ꯃꯇꯨꯡꯗ ꯑꯃꯨꯛ ꯌꯦꯡꯕꯅꯦꯕ
ꯎꯝ
ꯍꯥꯐ ꯊꯥꯈ꯭ꯔꯦ ꯑꯗꯨꯒ ꯑꯃꯨꯛ ꯌꯦꯡ ꯍꯥꯐ ꯊꯥꯗ꯭ꯔꯤꯉꯩꯁꯨ ꯑꯗꯨꯝ ꯌꯦꯡꯕꯅꯦꯕ ꯑꯩꯗꯣ ꯍꯥꯐ ꯃꯇꯨꯡꯗ ꯑꯩꯗꯣ ꯇꯨꯝꯈꯤꯕ ꯈꯪꯗꯕꯀꯣ
ꯑ
ꯑꯗꯨꯒꯗꯤ ꯍꯧꯒꯠꯂꯛꯄꯗꯗꯤ ꯄꯨꯡ ꯇꯔꯦꯠ ꯇꯥ ꯂꯩꯔꯝꯃꯦ
ꯃꯇꯝ ꯂꯣꯏꯔꯤꯉꯩꯗ ꯒꯣꯜ ꯑꯃ ꯆꯟꯈꯤꯕꯅꯦ
ꯑꯣ ꯑꯗꯨꯃꯥꯏꯅ ꯍꯥꯏꯅꯦ
ꯑꯩꯗꯤ ꯌꯥꯝ ꯁꯥꯎꯋꯦ
ꯑꯩꯗꯣ ꯉꯔꯥꯡꯗꯣ ꯏꯁꯄꯦꯟꯗꯤ ꯁꯞꯄꯣꯔꯠꯇꯤ ꯇꯧꯕꯅꯦꯕ ꯑꯩ ꯄꯦꯅꯥꯜꯗꯣ ꯗꯨ ꯄꯥꯝꯗꯦꯕ
ꯅꯈꯣꯏꯁꯨ ꯄꯤꯅꯥꯜꯗꯣ ꯑꯗꯨꯝ ꯍꯥꯏꯕ꯭ꯔꯥ
ꯄꯦꯅꯥꯜꯗꯣꯗꯣ ꯑꯍꯟꯁꯨ ꯌꯥꯝ ꯑꯣꯏꯔꯦ ꯌꯥꯗ꯭ꯔꯦꯕ ꯃ
ꯌꯥꯗ꯭ꯔꯔꯤ ꯃꯥꯒꯤ ꯕꯤꯛꯀꯦꯁꯟꯇꯦ ꯉꯔꯥꯡꯅ ꯂꯣꯏꯈ꯭ꯔꯦ
ꯉꯁꯤ ꯀꯅꯥꯅ ꯉꯝꯒꯅꯤ
ꯈꯪꯗꯦꯅꯦ ꯑꯥ ꯈꯪꯗꯦ ꯍꯥꯏꯕ ꯌꯥꯗꯦ ꯃꯦꯁꯤꯅ ꯉꯝꯒꯅꯤꯅꯦ
ꯎꯝ ꯑꯗꯨꯃꯥꯏꯅ ꯍꯥꯏꯔꯨꯕ
ꯅꯅꯦ ꯏꯖꯤꯞꯇꯣ ꯀꯃꯥꯏꯅ ꯁꯥꯟꯅꯕ꯭ꯔꯥ ꯈꯪꯗꯦ ꯎꯗ꯭ꯔꯤ ꯃꯣꯏ ꯁꯥꯟꯅꯕ ꯑꯗꯨꯒꯤ ꯅ ꯃꯔꯖꯦꯟꯇꯤꯤꯟꯪ ꯉꯝꯅꯤꯗ ꯉꯁꯤ ꯏꯖꯤꯞ ꯅꯠꯇ꯭ꯔꯣ
ꯒꯣ ꯑꯃ ꯑꯅꯤ ꯒꯣ ꯑꯃ ꯑꯅꯤ ꯆꯪꯒꯅꯤ ꯍꯃ ꯑ ꯌꯦꯡꯀꯣ ꯍꯥ
ꯃꯤꯁꯤꯅ ꯆꯠꯅꯤꯡꯉꯥꯏꯅꯦ
ꯑꯥ ꯃꯤꯁꯤꯅ ꯆꯪꯒꯅꯤ ꯍꯥꯏꯕ
ꯆꯟꯒꯅꯤ ꯆꯟꯒꯅꯤ ꯃꯥꯅ ꯑꯗꯨꯝ ꯉꯥꯏꯕ ꯇꯥꯔꯦ
ꯑꯣ
ꯑꯁ ꯋꯥꯏꯗ ꯅꯣꯏ ꯍꯌꯦꯡꯗꯤ ꯂꯧ ꯆꯠꯀꯥꯗ꯭ꯔꯣ
ꯍꯌꯦꯡ ꯍꯌꯦꯡ ꯆꯠꯂꯣꯏ ꯂꯩꯒꯅꯤ
ꯑꯗꯨꯗꯤ ꯍꯌꯦꯡꯗꯤ ꯃꯇꯝ ꯂꯩꯌꯦꯅ ꯑꯗꯨꯗꯤ ꯇꯧꯒꯅ ꯋꯥꯔꯤ ꯁꯥꯟꯅꯥꯧꯅ
ꯅꯪꯉꯣꯟꯗ ꯇꯧꯔꯛꯀꯦ ꯑꯩ ꯑꯩꯒꯤ ꯅꯝꯕꯔꯗ ꯑꯦ
ꯍꯥꯏꯒꯅꯨ ꯑꯗꯨꯃꯥꯏꯅ
ꯎꯝ ꯍꯥꯏꯗ ꯃꯤꯅ ꯇꯨꯃꯤꯟꯅ ꯇꯧꯅꯦ ꯍꯥꯏꯔꯒ ꯑꯗꯨꯝ ꯉꯥꯡꯉꯤꯅꯤꯅ ꯍꯥꯏꯒꯅꯨ ꯍꯥꯏꯔꯁꯨ
ꯑꯣ ꯑꯣ ꯌꯥꯗꯦ ꯁꯣꯏꯈꯔꯦ
ꯑꯣ ꯑꯩꯗꯣ ꯌꯥꯝ ꯑꯗꯨꯝ ꯎꯝ ꯀꯩꯕ ꯇ꯭ꯋꯦꯟꯇꯤ ꯇ꯭ꯋꯦꯟꯇꯤ ꯐꯣꯔ ꯑꯋꯔꯁ ꯍꯥꯏꯅ ꯇꯧꯋꯦ ꯑꯗꯨꯃꯥꯏꯅ ꯊꯕꯛ ꯆꯠꯄ ꯑꯩꯅ ꯆꯤꯟꯗ꯭ꯔꯗꯤ ꯍꯥꯏꯒꯦ ꯑꯩꯉꯣꯟꯗ ꯍꯥꯟꯅ ꯃꯦꯁꯦꯁ ꯇꯧꯑꯣ ꯆꯤꯜꯂꯦ ꯍꯥꯏꯔꯗꯤ ꯗꯤ ꯑꯗꯨꯝ ꯑꯩꯗꯣ ꯊꯕꯛ ꯇꯧꯕꯒꯤꯅꯦ ꯆꯤꯟꯖꯕ ꯀꯥꯟꯗ ꯇꯧꯔꯛꯑꯣ ꯑꯗꯨ ꯅꯪꯁꯨ ꯍꯥꯏꯔꯣꯏ ꯍꯥꯏꯕꯥ ꯌꯥꯇꯦ
ꯑꯩꯁꯨ ꯀꯔꯤ ꯍꯥꯏꯕꯔ꯭
ꯁꯪꯉꯗꯤ ꯍꯥꯏꯈꯔꯛꯀꯦ ꯍꯥꯏꯕ
ꯎꯝ